ꯍꯂꯣ
ꯍꯥꯎ ꯇꯥꯏꯌꯦ
ꯇꯥꯕ꯭ꯔꯥ
ꯇꯥꯏꯌꯦ ꯇꯥꯏꯌꯦ
ꯑ ꯇꯥꯕ꯭ꯔꯣ ꯇꯥꯗꯕ꯭ꯔꯣ ꯅꯥꯄꯝꯕꯗꯨꯅꯨꯡ ꯉꯥꯏꯔꯤꯅꯦ
ꯑꯣ ꯇꯥꯛꯑꯦ ꯇꯥꯛꯌꯦꯦ ꯅꯦꯠꯋꯥꯛ ꯅꯨꯡꯉꯥꯏꯇꯦ ꯉꯁꯤ ꯉꯔꯥꯡꯁꯦ ꯑꯗꯨꯅ ꯑꯥ ꯊꯣꯡꯉꯌꯦꯦ
ꯒꯥꯔꯤ ꯏꯟꯖꯥꯡ ꯊꯣꯡꯉꯕ
ꯄꯣꯡ ꯍꯋꯥꯏ ꯀꯥꯡꯁꯣꯏ ꯊꯣꯡꯉꯦ
ꯑꯁ ꯑꯩꯈꯣꯏꯒ ꯃꯥꯟꯅꯩꯌꯦ
ꯑ ꯄꯣꯡ ꯍꯋꯥꯏꯅꯦ ꯈꯥꯃꯦꯟ ꯁꯤꯟꯃꯅꯦ ꯑꯂꯨꯅꯦ ꯇꯧꯔꯛ ꯀꯥꯡꯁꯨꯣꯏ ꯊꯣꯡꯖꯤꯜꯂꯦ
ꯑꯣ ꯐꯔ ꯀꯥꯂꯦꯟꯒꯤ ꯏꯟꯖꯥꯡꯅꯤ
ꯑꯥꯎ
ꯅꯣꯏ ꯅꯆꯥꯅꯨꯄꯤ ꯅꯆꯥꯅꯨꯄꯤꯗꯨꯕꯨ ꯇꯨꯏꯁꯟ ꯀꯥꯏ ꯀꯥꯏꯗ ꯇꯧꯔꯤꯒꯦ
ꯑꯩ ꯏꯆꯥꯅꯨꯄꯤ ꯑꯍꯟꯗꯤ ꯃꯆꯦꯆꯒ ꯇꯧꯃꯤꯟꯅꯔꯦ
ꯑꯥ
ꯑꯗꯨꯒ ꯃꯆꯥꯅ ꯀꯩꯅꯣꯗ ꯃꯣꯏ ꯏꯣꯖ ꯁꯣꯗꯣꯅꯤꯒꯤ ꯃꯆꯥꯅꯨꯄꯤꯗꯨꯗ ꯇꯧꯍꯜꯂꯦ
ꯃꯆꯦ ꯑꯆꯧꯕꯤ ꯑꯃ ꯈ꯭ꯋꯥꯏ ꯑꯍꯟꯗꯣ
ꯑꯥ
ꯐꯔꯦꯅꯦꯕꯦꯝꯦꯝ ꯑꯗꯨꯅ ꯃꯣꯏ ꯂꯥꯏꯛ ꯇꯝꯕ ꯂꯣꯏ ꯂꯣꯏꯔ ꯊꯝꯃꯤꯁꯦ ꯑꯗꯨꯕꯨ ꯀꯥꯟꯅꯗꯗꯤ ꯀꯩꯀꯥꯟꯅꯤ
ꯃꯥꯅꯦ ꯑꯩꯅ ꯑꯕꯦꯝꯃ ꯍꯟꯗꯛꯇꯤ ꯅꯪꯒ ꯇꯧꯔꯣ ꯍꯟꯗꯛꯇꯤ ꯀꯩꯅꯣ ꯈꯔ ꯠꯇꯦ ꯈꯔ ꯆꯥꯗꯦꯕ ꯄꯣꯠ ꯈꯤꯇꯪ ꯁꯤꯠꯄ ꯋꯥꯠꯄ ꯑꯗꯨꯅ ꯑꯩꯁꯦ ꯅꯉꯣꯟꯗ ꯑꯗꯨꯝ ꯇꯧꯔꯁꯤ ꯅ ꯍꯥꯏ ꯍꯣꯏꯑꯌꯦ
ꯐꯥꯔꯦ ꯑꯗꯨꯅ ꯆꯞ ꯃꯥꯟ ꯄꯣꯠꯅꯤ ꯇꯥꯛꯄ ꯍꯩꯔ ꯂꯣꯏꯔꯦꯕ
ꯃꯥꯅꯦ
ꯈꯪꯗꯦ ꯕꯤꯦꯝꯃ ꯍꯧꯖꯤꯛꯀꯥꯟ ꯑꯉꯥꯡ ꯉꯥꯏꯔꯤ ꯇꯝꯕꯁꯤ ꯆꯪꯉꯤꯕ ꯄꯩꯁꯥ ꯃꯌꯥꯝꯁꯤꯗꯤ
ꯀꯣ ꯀ ꯉꯎ ꯏꯗꯤ ꯆ
ꯇꯣꯂꯣꯞ ꯆꯥꯕ ꯃꯤꯗꯨꯗꯤ ꯐꯩꯗꯣ
ꯎꯐꯩ
ꯂꯣꯞ ꯇꯣꯂꯣꯞ ꯆꯥꯗꯕ ꯑꯩꯈꯣꯏꯗꯤ ꯃꯤꯡ ꯑꯃꯨꯛ ꯆꯜꯂꯛꯄꯒ ꯁꯦꯛꯁꯟ ꯍꯧꯔꯛꯄꯒ ꯑꯗꯒꯤ ꯄꯩꯈꯥ ꯊꯥꯔꯝꯗꯥꯏꯁꯤꯒꯅꯤ ꯍꯥꯥ ꯍꯥ ꯀꯥꯝꯃꯤꯁꯦ
ꯑꯩꯁꯨ ꯁꯨꯃꯥꯏꯅ ꯇꯧꯔꯅꯤ ꯑꯩꯈꯣꯏꯁꯨ ꯒꯣꯔꯃꯦꯟꯗ ꯇꯝꯍꯜꯂꯒꯅꯦ ꯇꯨꯏꯁꯟ ꯂꯣꯏ ꯊꯥꯔꯅꯤ
ꯎꯝ ꯑꯗꯨꯅ ꯑꯃꯨꯛ ꯐꯔꯕꯖꯥꯠꯅꯤ ꯁꯔꯀꯥꯔꯅ ꯄꯤꯔꯤꯁꯦ ꯌꯥꯝ ꯐꯖꯅ ꯄꯤꯔꯤꯅꯤ ꯀꯩꯅꯣ ꯑꯩꯈꯣꯏꯅ ꯄ꯭ꯔꯥꯏꯚꯦꯠ ꯄ꯭ꯔꯥꯏꯚꯦꯠꯇ ꯇꯥꯟꯅꯗꯅ ꯃꯤꯒꯤ ꯐ꯭ꯔꯤꯗ ꯄꯤꯔꯤꯕ ꯃꯌꯥꯝꯗꯣ ꯀꯥꯟꯅꯕ ꯑꯝꯇ ꯈꯪꯍꯟꯗ꯭ꯔꯦ
ꯑꯥꯎ
ꯁ꯭ꯀꯨꯜꯗꯤ ꯐꯖ ꯐꯖꯅ ꯁꯥꯔꯤꯅꯤ ꯌꯦꯡꯉꯣ
ꯍꯣꯏ ꯑꯩ ꯑꯗꯨꯃꯥꯏꯅ ꯇꯧꯔꯅꯤ ꯇꯨꯏꯁꯟ ꯂꯣꯏ ꯆꯠꯍꯜꯂꯅꯤ ꯑꯗꯨꯒ ꯒꯣꯔꯃꯦꯟꯗ ꯇꯝꯍꯜꯂꯅꯤ
ꯐꯔꯕꯖꯥꯠꯅꯤ ꯑꯗꯨꯅꯕꯨ ꯃꯌꯥꯝꯖꯦ ꯑꯗꯨ ꯁꯤꯖꯦ ꯏꯕꯤꯝꯃꯥ ꯀꯩꯅꯣꯅꯤꯗ ꯑꯩꯈꯣꯏꯒꯤ ꯄꯩꯁꯥ ꯈꯔ ꯄꯥꯏꯕ ꯃꯃꯥ ꯃꯄꯥꯖꯤꯡꯖꯤꯅꯖꯨ ꯈꯤꯠ ꯍꯦꯜꯂꯤ
ꯍꯣꯏ
ꯃꯆꯥ ꯁꯦꯝꯅꯤꯡꯉꯦꯅ ꯃꯣꯏꯅ ꯇꯧ ꯍꯧꯗꯣꯔꯛꯑꯕꯅꯤꯅ ꯑꯇꯩꯖꯨ ꯃꯇꯨꯡ ꯏꯟꯅꯅꯤꯡꯉꯦ ꯑꯩꯅ ꯍꯥꯏꯖꯦ ꯏꯆꯥꯖꯦ ꯍꯩꯍꯟꯅꯤꯡꯕ ꯀꯧꯕꯅꯤꯅ
ꯍꯣꯏ
ꯁꯞꯖꯦꯛ ꯈꯨꯗꯤꯡꯒꯤ ꯇꯨꯏꯁꯟ ꯆꯠꯅꯔꯛꯑꯦ ꯃꯅꯤꯄꯨꯔꯤꯕꯧ ꯍꯦꯛ ꯇꯨꯏꯁꯟ ꯆꯠꯂꯛꯏ
ꯑꯗꯨꯅꯦ ꯍꯥꯏꯖꯦ
ꯈꯔ ꯂꯥꯏꯔꯤꯛ ꯃꯣꯏꯖꯤꯕꯨ ꯑꯁꯨꯛ ꯌꯥꯝꯅ ꯃꯈꯣꯡꯗꯒꯤ ꯍꯧꯖꯤꯛ ꯃꯦꯠꯇꯅ ꯇꯣꯠꯇꯅ ꯁꯦꯝꯃꯤꯖꯤꯕꯨ ꯃꯥꯏꯌꯦꯞ ꯃꯈꯣꯡ ꯈꯤꯠꯇ ꯁꯦꯡꯉ ꯗꯤꯅ ꯃꯞ ꯄꯤꯛꯏꯉꯩꯗꯒꯤ ꯁꯦꯝꯕ ꯍꯧꯔꯛꯏꯅꯤ ꯁꯤꯗꯕꯨ ꯃꯅꯤꯄꯨꯔꯤ ꯇꯨꯏꯁꯟ ꯆꯠꯂꯛꯄ ꯍꯥꯏꯁꯤ ꯀꯔꯤꯅꯣꯕ ꯃꯣꯏ ꯅꯍꯥꯟꯗꯩ ꯇꯝꯃꯤꯖꯦ
ꯍꯣꯏ
ꯑꯗꯨꯅ ꯑꯩ ꯁꯥꯎꯅꯤꯡꯕ ꯑꯃ ꯌꯥꯎꯔꯕꯅꯦ
ꯑꯗꯣ ꯍꯧꯖꯤꯛꯇꯤ ꯇꯨꯏꯁꯟ ꯆꯠꯇꯕ ꯑꯝꯇ ꯂꯩꯇ꯭ꯔꯦꯗꯣ ꯋꯥꯔꯤꯕꯣ
ꯍꯣꯏ ꯍꯩꯇꯕ ꯑꯩꯈꯣꯏꯅ ꯊꯥꯏꯅ ꯇꯝꯃꯛꯄꯗꯗꯤ ꯍꯩꯇꯕ ꯈꯔ ꯈꯜꯂꯒ ꯆꯠꯂꯛꯏ ꯈꯔ ꯃꯔꯨ ꯑꯣꯏꯕ ꯑꯣꯏꯕ ꯈꯔꯒ ꯈꯜꯂꯒ ꯍꯧꯖꯤꯛꯅ ꯀꯩꯅꯣ ꯇꯨꯏꯁꯟꯖꯦ ꯈꯔ ꯑꯩꯈꯣꯏꯒꯤ ꯀꯔꯤꯅꯣ ꯀꯨꯝꯍꯩꯑꯝꯗꯣ ꯉꯥꯏꯔꯦ ꯇꯧꯅꯩꯁꯦ ꯇꯝꯍꯟꯗ꯭ꯔꯦ ꯃꯤꯅ ꯇꯧꯍꯟꯕ ꯉꯝꯗꯕꯒꯤ ꯐꯤꯕꯝꯗ ꯎꯔꯦ
ꯎꯔꯦ
ꯇꯝꯍꯜ ꯇꯝꯍꯜꯂꯦ ꯄꯨꯊꯥꯡ ꯉꯝꯗ꯭ꯔꯦ
ꯉꯝꯗ꯭ꯔꯦ
ꯑꯗꯒꯤ ꯁ꯭ꯀꯨꯜꯖꯨ ꯉꯥꯏꯔꯦ ꯇꯨꯏꯁꯟꯖꯨ ꯉꯥꯏꯔꯦ ꯊꯥꯏꯅ ꯇꯝꯃꯛꯏꯖꯦ ꯑꯦ ꯊꯥ ꯐꯥꯕ ꯈꯨꯗꯤꯡꯒꯤ ꯊꯥ ꯊꯥꯗꯨꯒꯤ ꯈꯤꯖꯤꯛ ꯈꯤꯖꯤꯛ ꯄꯤꯔꯒ ꯑꯈꯣꯏꯅ ꯌꯥꯡ ꯌꯥꯡꯅ ꯄꯨꯊꯣꯛꯑ ꯇꯝꯍꯜꯂꯝꯃꯦꯀꯣ ꯍꯧꯖꯤꯛꯅ ꯇꯨꯏꯁꯟ ꯍꯧꯕꯒ ꯄꯨꯂꯞ ꯄꯤꯌꯣ ꯍꯥꯏꯔꯛꯑꯅꯤ ꯑꯗꯩ ꯁ꯭ꯀꯨꯟ ꯐꯪꯉꯤ ꯊꯥ ꯊꯥꯒꯤ ꯐꯤꯗꯣ ꯌꯥꯡꯅ ꯊꯤꯍꯟꯕꯤꯔꯗꯤ ꯐꯩ ꯊꯥ ꯃꯔꯤ ꯃꯉꯥ ꯄꯨꯟꯖꯤꯟꯂꯛꯑꯅꯤ
ꯍꯣꯏ ꯑꯗꯨꯗꯅꯦꯃꯤ ꯌꯥꯝ ꯁꯣꯏꯔꯤꯖꯦ
ꯎꯝ
ꯑꯗꯣ ꯑꯩꯈꯣꯏꯅ ꯑꯩꯅꯕꯨ ꯍꯥꯏꯖꯔꯕꯅꯦ ꯀꯨꯜꯗ ꯑꯩꯈꯣꯏꯖꯦ ꯁꯨꯃꯥꯏꯅ ꯊꯥ ꯈꯨꯗꯤꯡꯒꯤ ꯊꯤꯖꯒꯦꯅ ꯍꯥꯏꯖꯩꯌꯦꯕꯀꯣ ꯑꯗꯨ ꯌꯥꯔꯛꯇ꯭ꯔꯤꯅꯦꯃꯤ
ꯑꯗꯨꯅꯦ ꯃꯣꯏ ꯊꯥ ꯊꯥ ꯈꯨꯗꯤꯡꯒꯤ ꯊꯤꯍꯟꯕꯖꯦ ꯌꯥꯗꯕ ꯀꯃꯥꯏ ꯇꯧꯕꯅꯣ ꯈꯪꯗꯦ ꯃꯣꯏꯁꯦ
ꯑꯗꯣ ꯁꯤ ꯑꯩꯈꯣꯏ ꯄꯦꯔꯦꯟꯁ ꯈꯔ ꯄꯨꯟꯖꯤꯜꯂꯒꯅꯦ ꯍꯥꯏꯕ ꯑꯝꯗꯤ ꯗ꯭ꯔꯀꯥꯔ ꯑꯣꯏꯕ ꯍꯥꯏꯕꯗꯤ ꯄꯨꯂꯞ ꯊꯤꯔꯛꯄꯖꯦ ꯉꯝꯃꯛꯇꯕꯖꯨ ꯌꯥꯎꯋꯤ ꯃꯆꯤꯠ ꯈꯔ ꯊꯤꯕꯐꯧꯗꯨꯅꯗꯤ ꯐꯩꯗꯅ ꯑꯔꯩꯕꯗꯣ ꯁꯠ ꯁꯠ ꯊꯤꯗꯣꯛꯈꯤꯕꯗꯨꯅ ꯑꯗꯨ ꯄꯨꯂꯞ ꯌꯣꯝꯖꯤꯜꯂꯛ ꯊꯥ ꯑꯅꯤ ꯄꯨꯟꯖꯤꯜꯂꯛꯄꯖꯤꯗꯤ ꯄꯤꯁꯥꯗꯨ ꯌꯥꯝ ꯕꯅꯤꯅ ꯋꯥꯔꯛꯑꯦ ꯍꯥꯏꯕ ꯃꯣꯏꯅꯗꯤ ꯍꯥꯏꯕ ꯆꯞꯇꯤ ꯃꯥꯟꯅꯩ ꯍꯥꯏꯗꯣꯏꯅꯦꯕ ꯑꯗꯣꯏꯇꯥꯔꯖꯨ ꯊꯥ ꯑꯝꯗ ꯂꯩ ꯄꯨꯟꯖꯤꯜꯂꯛꯄꯖꯤꯒ ꯄꯨꯂꯞ ꯄꯨꯊꯣꯛꯄꯗꯨꯒꯗꯤ ꯈꯦꯠꯅꯠ ꯈꯦꯠꯅꯗ꯭ꯔꯅꯦ
ꯎꯝ
ꯈꯨꯠꯇ ꯈꯤꯇꯪ ꯂꯩꯉꯦ ꯑꯗꯨꯗ ꯊꯤꯍꯧꯕꯅ ꯐꯩꯌꯦꯕ
ꯑꯥꯎ
ꯑꯗꯒꯤ ꯑꯦ ꯆꯥꯃꯅꯤ ꯆꯥꯃꯅꯤ ꯆꯅꯤꯅꯤ ꯍꯥꯏꯔꯗꯤ ꯐꯕ
ꯍꯣꯏ
ꯂꯤꯁꯤꯡ ꯂꯤꯁꯤꯡꯒꯤ ꯃꯊꯛꯅꯤꯗ
ꯑꯗꯣ ꯍꯌꯦꯡ ꯁꯟꯗꯦ ꯅꯨꯃꯤꯠ ꯆꯠꯄꯩꯗꯣ ꯑꯗꯨꯗꯣ ꯏꯆꯦ ꯃꯉꯥꯜꯂꯩꯅ ꯐꯣꯟ ꯇꯧꯔꯛꯑꯝꯕꯅꯦꯕ ꯆꯥꯛꯇꯣ ꯑꯥꯗ ꯆꯥꯁꯤ ꯆꯥꯛꯇꯣ ꯌꯨꯝ ꯌꯨꯝꯗ ꯆꯥꯅꯔꯒ ꯆꯠꯁꯤ ꯈꯣꯠꯁꯤꯅ ꯍꯥꯏꯌꯦꯕ
ꯑꯗꯣ ꯆꯥꯛ ꯆꯥꯕꯩꯗꯃꯛꯇ ꯑꯥ ꯃꯣꯏꯔꯥꯡ ꯌꯧꯕꯗꯨꯗꯤ ꯌꯧꯔꯔꯣꯏꯁꯤ ꯁꯤꯅꯤꯃꯥ ꯍꯥꯏꯁꯦ ꯍꯣꯏ ꯑꯃꯔꯣꯝꯗꯗꯤ ꯑꯃꯨꯛ ꯐꯕ ꯆꯥꯛ ꯌꯥꯎꯗꯕꯁꯦ ꯑꯩꯈꯣꯏꯗꯗꯤ ꯑꯃꯨꯛ ꯐꯗꯣꯏꯅꯦꯕ ꯑꯗꯨ ꯈꯪꯗꯦ ꯑꯩꯅ ꯃꯤ ꯑꯇꯩ ꯍꯪꯅꯔꯒ ꯍꯥꯏꯅꯔꯁꯦꯅꯗꯤ ꯍꯥꯏꯒꯤꯈꯤꯕꯅꯦ
ꯍ ꯑꯗꯨꯣ ꯌꯥꯏꯌꯦ ꯑꯗꯨ ꯑꯣꯏꯔꯁꯨ ꯀꯩꯁꯨ ꯀꯥꯏꯗꯦ ꯑꯗꯩ ꯎꯝ ꯆꯥꯛ ꯂꯥꯝꯃꯁꯨ ꯀꯩꯗꯧꯔꯁꯨ ꯍꯦꯛ ꯀꯩꯅꯣꯃ ꯃꯣ ꯑꯝꯗ ꯀꯩꯅꯣ ꯇꯧꯔ ꯆꯥꯔꯁꯨ ꯑꯗꯨ ꯌꯥꯏꯌꯦꯦꯕꯨꯗꯤ ꯍꯥꯏꯈꯤꯕꯅꯦ ꯑꯩꯅ
ꯑꯥ ꯑꯗꯨꯣ ꯑꯃꯔꯣꯝꯗꯗꯤ ꯑꯃꯨꯛ ꯀꯣꯝꯗꯣꯏꯕ
ꯎꯝ
ꯍꯧꯖꯤꯛ ꯒꯥꯔꯤꯗꯨꯁꯨ ꯈꯤꯇꯪ ꯁꯤꯟꯇꯛ ꯇꯥꯏꯗꯅ ꯑꯉꯥꯡ ꯃꯌꯥꯝꯗꯨꯒ
ꯍꯣꯏ ꯑꯁ ꯆꯥꯛ ꯇꯣꯛꯑꯒ ꯆꯠꯂꯗꯤ ꯑꯩ ꯏꯆꯥꯈꯩꯁꯨ ꯆꯠꯄ ꯌꯥꯔꯛꯇꯧ ꯃꯥꯟꯗꯦ
ꯀꯩꯒꯤꯦ
ꯃꯣꯏ ꯆꯥꯛ ꯆꯥꯈꯗꯤ ꯑꯣꯍꯜꯂꯤ ꯍꯦꯛꯇ
ꯎꯝ
ꯆꯥꯛꯇꯣꯛꯄ ꯄꯨꯕꯗꯨ ꯌꯥꯔꯣꯏꯕ
ꯑꯣ ꯍꯣꯏ ꯌꯦꯡꯉꯗꯤ ꯑꯗꯨꯏꯁꯨ ꯑꯥꯗ ꯆꯥꯔꯁꯨ ꯑꯗ ꯆꯥꯔꯁꯨ ꯇꯧꯔ ꯂꯣꯏꯔꯁꯦ ꯍꯥꯏꯔꯁꯦ ꯍꯥꯏꯕꯗꯤ ꯀꯣꯏꯕ ꯍꯥꯏꯐꯦꯠ ꯆꯠꯄꯅꯤꯅ ꯆꯥꯛ ꯏꯁꯤꯡꯗꯨꯣ ꯇꯧꯔꯒꯗ ꯍꯥꯏꯐꯦꯠ ꯄꯨꯜꯂꯨꯁꯦ ꯍꯥꯏꯕꯩ ꯋꯥꯅꯦꯕ ꯅꯠꯇ꯭ꯔꯥ
ꯎꯝ ꯑꯣ
ꯑ
ꯁꯥꯦ ꯐꯣꯟ ꯇꯧꯔꯛꯑꯑꯦ ꯑꯗꯣ ꯍꯣꯏ ꯑꯩ ꯌꯥꯎꯗꯤꯁꯨꯨꯡ ꯀꯥꯏꯗꯦ ꯍꯥꯏꯕ ꯑꯗꯣ ꯆꯥꯛ ꯏꯁꯤꯡꯒ ꯆꯥꯕꯗꯣ ꯏꯆꯥꯈꯩꯁꯤꯗꯤ ꯆꯠꯇꯕ ꯆꯠꯇꯨꯁꯨ ꯀꯔꯤꯗꯨ ꯆꯟꯗ꯭ꯔꯗꯤ ꯃꯈꯥꯗ ꯐꯝꯕꯒꯤ ꯐꯤꯕꯝꯗ ꯂꯥꯛꯇꯣꯏꯅꯦꯕ ꯑꯗꯨꯅ ꯆꯠꯇꯔꯤꯕ ꯐꯤꯕꯝꯗꯨꯗ ꯄꯁ ꯎꯕꯗꯣ ꯕꯦꯔꯥ ꯑꯃꯨꯛ ꯀꯥꯔꯛꯄ ꯏꯊꯟꯇ ꯁꯦꯟꯅ ꯉꯝꯃꯣꯣꯏꯕ ꯑꯃꯨꯛ
ꯍꯣꯏ ꯑꯗꯨ ꯑꯗꯨꯒꯤ ꯈꯟꯗ ꯌꯥꯗꯕꯅꯤꯅꯦ
ꯎꯝ ꯅꯣꯏꯗꯤ ꯀꯩꯁꯨ ꯇꯧꯗꯕ꯭ꯔꯣ ꯈꯪꯗꯦ ꯑꯩꯈꯣꯏꯗꯤ ꯌꯥꯗꯦꯕ ꯑꯗꯨꯒꯤ ꯄꯣꯠꯇꯣ
ꯑꯣ ꯑꯇꯩ ꯑꯩꯁꯨ ꯏꯆꯥꯅꯨꯄꯤ ꯑꯍꯟ ꯇꯧꯔꯤꯅꯦ ꯒꯨꯂꯤ ꯑꯃ ꯄꯤꯖꯗꯗꯤ ꯌꯥꯔꯣꯏ ꯑꯩꯁꯨ ꯇꯧꯋꯦꯕ ꯏꯆꯥꯅꯨꯄꯤ ꯑꯍꯟ ꯃꯥꯗꯤ ꯒꯥꯔꯤ ꯃꯅꯝ ꯈꯤꯇꯪ ꯇꯥꯗꯣ ꯈꯤꯇꯪ ꯍꯟꯇꯣꯛꯀꯜꯂꯦꯕ
ꯑꯗꯩ ꯐꯝꯃꯁꯨ ꯊꯣꯡꯅꯥꯎ ꯃꯄꯥꯗ ꯐꯝꯒꯦ ꯐꯝꯒꯦ ꯍꯥꯏꯗꯣꯏꯅꯦꯕ ꯑꯗꯣ ꯃꯣꯏꯅ ꯒꯥꯔꯤꯗꯣ ꯆꯟꯗ꯭ꯔꯦ ꯍꯥꯏꯖꯤ ꯃꯈꯥꯗ ꯐꯝꯃꯗꯤ ꯑꯉꯥꯡꯗꯣ ꯊꯥꯔꯣ ꯃꯥꯔꯣ ꯑꯩꯗꯤ ꯕꯁ ꯃꯣꯏ ꯀꯦꯟꯇ ꯀꯩꯅꯣ ꯒꯥꯔꯤꯗꯣ ꯀꯩꯅꯣ ꯇꯧꯋꯦ ꯍꯥꯏꯕ ꯋꯥꯅꯤ ꯃꯈꯥꯗꯒ ꯐꯝꯃꯗꯤ ꯑꯁ ꯐꯔꯛ ꯑꯃꯨꯛ ꯇꯥꯔꯛꯇꯣꯏꯕ ꯑꯃꯨꯛ ꯈꯜꯂꯤꯅꯤꯅꯦ ꯑꯉꯥꯡꯖꯦ ꯑꯄꯤꯛꯄꯤꯁꯤꯕꯨꯗꯤ ꯑꯩꯅ ꯄꯝꯃꯁꯨ ꯌꯥꯏꯗꯅ
ꯍꯣꯏ
ꯇ ꯑꯉꯥꯡ ꯑꯉꯥꯡꯈꯩꯗꯗꯤ ꯁꯤꯠꯇꯣ ꯀꯣꯟꯅꯗꯔꯗꯤ ꯃꯈꯥꯗ ꯐꯝꯍꯜꯂꯁꯤ ꯑꯗꯨ ꯇꯧꯁꯦ ꯍꯥꯏꯔꯛꯑꯗꯤ ꯄꯨꯗꯣꯔꯤꯕ ꯐꯤꯕꯝꯗꯨꯒ ꯆꯥꯛꯆꯥꯥꯔ ꯆꯠꯇꯣꯏꯗꯨꯒ ꯑꯃꯨꯛ ꯀꯔꯟ ꯃꯨꯛ ꯇꯥꯔꯛꯇꯧ ꯃꯥꯜꯂꯤꯕ
ꯍꯣ ꯑꯗꯨꯗꯣ ꯍꯥꯏꯅꯔꯖꯦ ꯑꯈꯣꯏ ꯍꯧꯖꯤꯛ ꯆꯥꯛꯆ ꯆꯥꯛꯇꯣ ꯈꯔ ꯆꯥꯊꯣꯛꯅꯔꯒ ꯅꯣꯏꯒꯤ ꯀꯩꯅꯣꯗꯣ ꯑ ꯑꯩꯈꯣꯏ ꯁꯤꯒꯤ ꯍꯦꯛ ꯂꯝ ꯑꯩꯈꯣꯏ ꯁꯣꯔꯣꯛ ꯃꯌꯥꯗ ꯗꯨꯀꯥꯟ ꯑꯃ ꯂꯩꯕꯗꯣ
ꯎꯝ
ꯑꯗ ꯍꯥꯏꯐꯦꯠ ꯍꯥꯏꯐꯦꯠ ꯊꯣꯛꯅꯔꯒ ꯋꯥꯔꯤꯗꯣ ꯁꯥꯅꯔꯖꯦ ꯉꯥꯏꯍꯥꯛ ꯍꯌꯦꯡꯗꯤ ꯑꯃꯨꯛ ꯈꯨꯌꯧꯃꯜꯂꯅꯤ ꯑꯦ ꯀꯩꯅꯣ ꯀꯩꯅꯣꯗꯣ ꯇꯥꯅ ꯍꯧꯅꯕ
ꯍꯣꯏ ꯑꯗꯨꯅꯦ ꯅꯣꯏꯗ ꯍꯥꯏꯐꯦꯠꯇꯤ ꯑꯩ ꯐꯣꯟ ꯇꯧꯔꯒ ꯀꯃꯥꯏꯅ ꯍꯥꯏꯅꯕꯅꯣ ꯑꯝꯇ ꯍꯪꯒꯤꯒꯦ ꯃꯣꯏ ꯑꯉꯥꯡꯒꯩ ꯑꯇꯩ ꯌꯥꯎꯗꯣꯏꯗꯣ ꯑꯗꯨꯃꯥꯏꯅ ꯆꯔꯥ ꯆꯠꯄ ꯌꯥꯗꯣꯔꯤꯕ꯭ꯔꯥ ꯑꯝꯇ ꯍꯪꯅꯒꯤꯒꯦꯕ
ꯍꯣ ꯍꯣꯏ
ꯑꯩꯕꯨꯗꯤ ꯏꯌꯥ ꯌꯥꯏ ꯍꯥꯏ ꯏꯆꯥ ꯅꯨꯨꯄꯥꯗꯣ ꯑꯝꯇ ꯎꯝ ꯌꯥꯎꯕ ꯑꯗꯨꯗꯨꯕꯨꯗꯤ ꯍꯥꯏ ꯑꯗꯨꯒꯤ ꯐꯤꯕꯝꯗꯣ ꯅꯇ꯭ꯔꯗꯤ ꯆꯥꯛ ꯆꯥꯔ ꯄꯨꯕꯗꯣ ꯃꯨꯛ ꯑꯣꯊ ꯔꯚꯇꯧ ꯃꯥꯜꯂꯦ
ꯎꯝ
ꯇꯦ ꯃꯣꯏꯁꯤꯒꯤ ꯎ ꯎꯝ ꯑꯕꯦꯒꯤ ꯃꯅꯥꯎꯄꯥ ꯃꯤꯠꯂꯥꯎꯗꯣ ꯑꯗꯨꯁꯨ ꯌꯥꯝ ꯇꯧꯋꯦ ꯍꯥꯏꯕꯅꯦꯕ ꯑꯗꯣ ꯃꯅꯤꯡꯗ ꯐꯛ ꯊꯥ ꯇꯣꯉꯛꯄꯖꯦ ꯑꯃꯨꯛ ꯀꯣꯛ ꯉꯥꯎꯔꯛꯀꯗ꯭ꯔꯥ ꯑꯃꯨꯛ ꯈꯜꯂꯤꯕ
ꯍꯣꯏꯅꯦ ꯈꯪꯗꯦ ꯍꯣꯏ ꯍꯪ ꯑꯝꯇ ꯇ ꯑꯝꯇ ꯅꯦꯝꯃꯩꯒ ꯄꯥꯎ ꯐꯥꯎꯅꯔꯣ
ꯎꯝ
ꯑꯗꯨꯒ ꯍꯥꯏꯐꯦꯠ ꯍꯥꯏꯅꯔꯁꯦ
ꯍꯣꯏ ꯍꯣꯏ ꯍꯣꯏ ꯑꯗꯨꯃꯥꯏꯅ ꯄꯥꯎ ꯐꯥꯎꯅꯔ ꯑꯗꯣ ꯍꯥꯏꯐꯦꯠ ꯐꯣꯟ ꯇꯧꯔꯒꯕꯨꯗꯤ ꯍꯥꯡꯒꯤꯒꯦꯕ
ꯍꯣꯏ ꯍꯣꯏ
ꯑꯗꯨꯒ ꯋꯥꯔꯤꯗꯣ ꯁꯥꯅꯔꯁꯤ
ꯑꯣ ꯅꯪ ꯆꯥꯛ ꯂꯣꯏꯁꯤꯜꯂꯛꯑꯕꯣ
ꯆꯥꯛꯇꯤ ꯂꯣꯏꯔꯦ
ꯑꯣ ꯐꯥꯔꯦ ꯐꯥꯔꯦ ꯅꯪꯁꯨ ꯆꯥꯛꯁꯨ ꯆꯥꯊꯣꯛꯑꯣ ꯑꯗꯨꯒ ꯐꯣꯟꯗꯣ ꯆꯥꯛ ꯂꯣꯏꯕꯒ ꯁꯠ ꯁꯠ ꯇꯧꯅꯔꯁꯦ ꯍꯣꯏ ꯍꯣꯏ ꯅꯪꯁꯨ ꯆꯥꯛꯁꯨ ꯆꯥ ꯄꯄꯠ ꯆꯥꯊꯣꯛꯑꯗꯣ ꯑꯩꯁꯨ ꯆꯥꯊꯣꯛꯑꯒꯦ ꯑꯗꯣ ꯀꯩꯅꯣ ꯀꯩꯅꯣ ꯍꯥꯏꯅꯔꯁꯦ
ꯍꯣꯏ ꯍꯣꯏ ꯑꯩ ꯐꯣꯟꯗ ꯍꯥꯏꯐꯦꯠꯇꯤ ꯍꯪꯒꯦ ꯍꯥꯟꯅ ꯑꯝꯇ ꯎꯝ ꯊꯝꯃꯦ ꯊꯝꯃꯦ
ꯑꯥ ꯑꯥ